ꯍꯇꯥ ꯇꯥꯏ
ꯇꯥꯕ꯭ꯔꯣꯁꯨꯣ ꯍꯥꯏꯗꯤꯦ ꯇꯥꯏ
ꯀꯩꯅꯅꯦ
ꯈꯪꯕ꯭ꯔꯥ ꯑꯩꯅ ꯐꯣꯟ ꯇꯧꯔꯛ ꯀꯩꯝ ꯇꯥꯗꯦ ꯈꯪꯕ꯭ꯔꯥ ꯑꯩꯅ ꯐꯣꯟ ꯇꯧꯔꯛꯄꯁꯦ
ꯈꯪꯉꯦ ꯈꯪꯉꯦ
ꯈꯪꯗ꯭ꯔꯗꯤ
ꯑꯩꯅ ꯍꯥꯏꯕꯗꯤ ꯈꯪꯕ꯭ꯔꯥ ꯍꯥꯏꯕ ꯑꯩ ꯈꯪꯕ꯭ꯔꯥ ꯍꯥꯏꯕ ꯅꯠꯇꯕ ꯑꯩꯅ ꯐꯣꯟ ꯇꯧꯔꯛꯄꯁꯦ ꯀꯩꯝ ꯍꯥꯏꯔꯛꯇꯕꯤ ꯐꯣꯟ ꯇꯧꯔꯛꯄꯗ ꯑꯗꯣ ꯈꯪꯉꯕ꯭ꯔꯥ
ꯑꯗ ꯀꯣ ꯑꯩ ꯍꯥꯏꯒꯦ ꯑꯁꯤꯕꯨ ꯑꯣꯏꯔꯗꯤ ꯁꯤꯕ ꯑꯣꯏꯔꯗꯤ ꯑꯗꯨꯝ ꯑꯩ ꯑꯗꯨꯝ ꯔꯤꯁꯤꯞꯇꯣ ꯑꯗꯨꯝ ꯄꯥꯏꯕꯅꯦꯕ ꯑꯗꯨ ꯄꯥꯏꯕꯅꯤ ꯅꯪꯗ ꯃꯤꯗ ꯀꯅꯥꯅꯣ ꯑꯗꯨ ꯑꯗꯨꯝ ꯄꯥꯏꯅꯤ ꯑꯩꯗꯤ ꯍꯧꯖꯤꯛꯇꯤ ꯐ꯭ꯔꯤꯗ ꯂꯩꯗ ꯊꯕꯛ ꯃꯐꯝꯗ ꯂꯩꯌꯦꯦ ꯑꯗꯨꯒ ꯍꯧꯖꯤꯛ ꯈꯔ ꯐ꯭ꯔꯤ ꯑꯣꯏꯔꯤꯀꯣ
ꯑ
ꯅꯪꯗꯦ
ꯑꯩ ꯍꯧꯖꯤꯛ ꯆꯥꯛ ꯊꯣꯡꯉꯒ ꯐꯝꯃꯤꯗ
ꯑꯆꯥ ꯅꯨꯡꯉꯥꯏꯅꯦ ꯅꯪꯁꯦ
ꯉꯜꯂꯦ ꯍꯥꯏꯔꯛꯇꯣꯏꯖꯥꯠꯂꯣ
ꯅꯠꯇꯦꯗ ꯉꯅꯤꯦꯗ
ꯑꯂꯦ ꯀꯥꯏꯣ ꯏꯟꯗꯗꯦ ꯍꯥꯏ ꯑꯗꯒꯤ ꯉꯟꯅ ꯊꯣꯡꯉꯦꯕ ꯉꯟꯅ ꯆꯥꯏꯑꯕ
ꯀꯩ ꯀꯩ ꯆꯥꯅꯣ
ꯀꯦꯕꯣ
ꯀꯩ ꯏꯟꯊꯥꯡ ꯊꯧꯕꯃꯤꯅꯣ
ꯑ ꯍꯦꯟꯖꯥꯡꯗꯤ ꯊꯣꯡꯗ꯭ꯔꯤꯦ ꯆꯥꯛ ꯈꯛꯇꯅꯦ
ꯑ ꯀꯩ ꯏꯟꯁꯥꯡ ꯊꯣꯡꯗꯣꯏꯅꯣ
ꯈꯪꯗꯦꯗ ꯌꯦꯟꯖꯥꯡ ꯊꯣꯡꯕ ꯇꯜꯂꯦ ꯍꯟꯖꯥꯡ ꯊꯣꯡꯅꯕꯁꯨ ꯂꯩꯇꯦ ꯎꯝ ꯒꯦꯝꯒꯨꯝꯕ ꯁꯥꯟꯅꯕ꯭ꯔꯣ
ꯍꯣꯏ ꯒꯦꯝ ꯁꯥꯟꯅꯏꯗꯒꯦꯝ ꯁꯥꯟꯅꯗ꯭ꯔꯗꯤ
ꯀꯩꯒꯦꯦꯝ ꯅ
ꯄꯞꯖꯤ ꯑꯣꯏꯅ ꯁꯅꯥ ꯍꯥꯏꯅ
ꯑꯣ
ꯁꯣꯝꯗꯤ ꯑꯦꯃꯦꯜ ꯁꯪꯉꯕ꯭ꯔꯣ
ꯑ ꯍꯣꯏ ꯍꯣꯏ
ꯁ
ꯍꯟꯗꯛ ꯌꯨꯝꯗ ꯂꯩꯕꯒꯤ ꯁꯥꯟꯅꯗ꯭ꯔꯦꯗ ꯍꯟꯗꯛ ꯌꯨꯝꯗ ꯂꯥꯛꯄꯗꯒꯤ ꯒꯦꯝ ꯁꯥꯟꯅꯕꯁꯦ ꯃꯉꯥ ꯐꯥꯎ ꯁ ꯁꯨꯔꯝꯃꯣꯏ
ꯑꯣ ꯅꯪꯁ ꯅꯪꯁꯨ ꯅꯪ ꯃꯄꯥꯟꯗ ꯂꯩꯕ꯭ꯔꯣ
ꯃ ꯄꯔꯅ ꯍꯥꯏꯁꯦ ꯎ ꯃ ꯄꯥ ꯂꯥꯞ ꯄ ꯅꯠꯇꯕ ꯅꯛꯄꯁꯤꯗ ꯂꯩꯕ
ꯑꯣ ꯑꯇꯣꯞꯄ ꯏꯁꯇꯦꯠꯇ
ꯑꯥꯏ ꯇ ꯑ ꯇꯣꯄꯁꯦ ꯅꯠꯇꯦ
ꯑꯣ ꯑꯣ ꯑꯣ ꯍꯥꯏꯗꯤ ꯅ ꯅꯪ ꯕꯣꯔꯗꯤꯡꯒꯨꯝꯕ ꯂꯩ ꯍꯣ ꯍꯣꯁꯇꯌꯥꯦꯜꯒꯨꯝꯕ ꯂꯩꯕ꯭ꯔꯣ
ꯑꯩꯗꯤ ꯕꯔꯥ ꯂꯩꯕꯅꯦ
ꯑꯣ ꯑꯗꯨꯒꯤ ꯑꯣꯏꯔꯝꯅꯤ
ꯑꯗꯨꯒꯤ ꯏꯗꯣꯝꯗ ꯂꯩꯕꯅꯤꯅ ꯊꯦꯡꯅ ꯇꯨꯝꯕ ꯑꯗꯨꯗ ꯑꯗꯨ ꯂꯩꯕ ꯃꯇꯝꯗꯗꯤ ꯊꯦꯡꯅ ꯇꯨꯝꯕ ꯊꯦꯡꯅ ꯆꯥꯕ ꯊꯦꯡꯅ ꯍꯧꯒꯠꯄ ꯒꯦꯝ ꯁꯥꯟꯅꯕꯁꯨ ꯑꯗꯨꯝ ꯄꯨꯡ ꯑꯅꯤ ꯐꯥꯎ ꯁꯥꯟꯅꯕ ꯌꯥꯕꯗꯣ
ꯎꯝ ꯎꯝ
ꯌꯨꯝꯗ ꯂꯩꯔꯕꯅꯤꯅ
ꯑꯥ ꯀꯩ ꯐꯥꯏ
ꯏꯁ ꯐꯩ ꯐꯩ ꯀꯥꯏꯅ ꯌꯥꯝ ꯌꯥꯝ ꯥꯕ꯭ꯔꯕ ꯊꯦꯡꯅ ꯇꯨꯝꯕꯗꯣ
ꯠꯇ
ꯏꯁ
ꯎꯝ
ꯑꯗꯨꯗꯤ ꯅꯪ ꯔꯣꯅꯦꯜꯗꯣ ꯉꯥꯏꯈꯣ ꯅꯪ ꯑꯗꯨꯗꯤ ꯅꯪ ꯔꯣꯅꯦꯜꯗꯣꯔꯣ ꯃꯦꯁꯤꯔꯣ
ꯃ ꯃꯦꯁꯤꯅꯦ ꯀꯩꯅꯩꯅꯣ ꯔꯨꯅꯦꯗꯣꯅꯠꯇ
ꯈꯠꯅꯁꯤꯔꯣ
ꯈꯟꯅꯁꯤꯦ ꯈꯟꯅꯁꯤꯦ
ꯈꯠꯅꯁꯦ ꯐꯨꯅꯁꯦꯔꯣ
ꯄꯨꯅꯕꯗꯤ ꯌꯥꯔꯦ
ꯑꯗꯨꯗꯤ ꯈꯠꯅꯁꯦ
ꯑꯩꯗꯤ ꯑꯩꯗꯤ ꯀꯦꯝꯃꯨꯛ ꯍꯥꯏꯖꯗꯦꯗ ꯃꯦꯁꯤꯕꯨ ꯑꯗꯨꯕꯨ ꯉꯁꯤꯒꯤ ꯐꯦꯟꯁꯤꯡꯁꯤꯅ ꯈꯔ ꯔꯣꯅꯤꯜ ꯑꯗꯨꯕꯨ ꯌꯥꯝ ꯇ꯭ꯔꯣꯜ ꯇꯧꯕꯗ ꯍꯩꯅ
ꯑꯗꯨꯒꯤ ꯋꯥ ꯅꯠꯇꯦꯗ ꯍꯥꯏꯗꯤꯀꯣ ꯑꯩꯁꯤꯡꯕ ꯍꯩꯒꯦ ꯔꯣꯅꯥꯜꯗꯣꯒꯤ ꯔꯣꯅꯥꯜꯗꯣꯒꯤ ꯐꯦꯟꯁꯤꯡꯁꯦ
ꯑꯥ
ꯑ ꯃꯦꯁꯤꯅ ꯍꯥꯏꯌꯦ ꯍꯥꯏꯕꯗꯣ ꯃꯣꯏꯅ ꯀꯃꯤꯠꯃꯦꯟꯗꯣ ꯄꯤꯅꯤꯡꯗꯕ ꯑꯗꯨꯒꯣ
ꯑ
ꯁꯤꯅ ꯍꯥꯏꯌꯦ ꯑꯗꯨꯝ ꯈꯪꯗꯦ ꯈꯪꯉꯦꯕ ꯃꯣꯏꯁꯦ ꯑꯗꯨꯝ ꯀꯃꯤꯠꯃꯦꯟꯗ ꯄꯤꯅꯤꯡꯉꯕ ꯃꯣꯏꯒꯤ ꯃꯣꯏꯒꯤ ꯅꯣꯏꯗ ꯔꯣꯅꯦꯜꯗꯣꯒꯤ ꯐꯦꯠ ꯉꯥꯏꯀꯣ ꯔꯣꯅꯦꯜꯗꯣ ꯐ꯭ꯔꯦꯟꯁ ꯑꯣꯏꯈ꯭ꯔꯕꯅꯤꯅꯀꯣ ꯃꯣꯏꯁꯦꯀꯣ ꯅꯪꯁꯨ ꯌꯥꯎꯕꯅꯦꯀꯣ
ꯑꯩꯁꯨ ꯌꯥꯎꯋꯦ ꯍꯥꯏꯌꯣ
ꯐꯔꯅꯦꯗꯣꯀꯤꯦ ꯐꯦꯟꯁꯤꯡꯁꯦ ꯀꯃꯤꯠꯃꯦꯟ ꯃꯁꯤꯦ ꯍꯣꯏ ꯃꯁꯤꯦꯅ ꯍꯥꯏꯌꯦ ꯑꯗꯨꯝ ꯑꯗꯨꯝ ꯁꯝꯃꯤꯠ ꯇꯧꯅꯤꯡꯗꯕꯗꯣ ꯑꯗꯨꯒꯤꯅꯦꯕ ꯑꯗꯨꯒꯤ ꯑꯗꯨꯝ ꯀꯃꯥꯏꯅ ꯍꯥꯏꯒꯦꯔꯥ ꯔꯔꯅꯦꯜꯗꯣꯕꯨ ꯗꯤꯐꯦꯟꯁ ꯇꯧꯕꯗꯣ ꯑꯗꯨꯝ
ꯑꯗꯨꯗꯤ ꯑꯩ ꯑꯃꯨꯛ ꯍꯥꯏꯔꯛꯑꯣꯔꯥ
ꯍꯥꯏꯌꯣ ꯍꯥꯏꯌꯦ
ꯑꯦꯩꯅ ꯍꯥꯏꯃꯡ ꯁꯅ ꯁꯕꯖꯤꯛꯇ ꯃꯦꯁꯤꯅ ꯔꯣꯅꯦꯜꯗꯣꯅ ꯃꯦꯁꯤꯗꯒꯤ ꯍꯧꯖꯤꯛꯇꯤ ꯍꯦꯜꯂꯦ ꯍꯥꯏꯕ ꯅꯠꯇꯦꯕ ꯑꯩꯒꯤ ꯋꯥꯍꯩꯁꯨ ꯀꯣ ꯍꯧꯖꯤꯛꯇꯤ ꯍꯣꯏ ꯉꯩꯁꯤꯕꯨꯗꯤ ꯕꯣꯜꯁꯦ ꯌꯦꯡꯕ ꯅꯨꯡꯉꯥꯏ ꯁꯥꯟꯅꯕ ꯍꯩ ꯑꯗꯨꯕꯨ ꯅꯍꯥꯟ ꯔꯣꯅꯤꯜ ꯑꯗꯣ ꯅꯍꯥ ꯑꯣꯏꯔꯤꯕ ꯑꯣꯏꯔꯤꯉꯩꯗꯗꯤ ꯌꯥꯝ ꯐꯖꯅ ꯁꯥꯟꯅꯔꯝꯃꯦꯕꯀꯣ ꯑꯗ ꯑꯁ ꯅꯪ ꯇꯃꯤ ꯂꯩ ꯅꯪ ꯅꯪꯅ ꯉꯥꯡꯕꯗ ꯏ ꯍꯣꯏ ꯍꯣꯏ ꯍꯣꯏ ꯇꯥ ꯇꯃꯤ ꯇꯥꯕ ꯅꯪ ꯅꯪ ꯆꯍꯤ ꯆ ꯑꯅꯤ ꯑꯗ ꯑꯗꯣ ꯑꯩꯈꯣꯏꯅ ꯄꯝ ꯑꯩꯅ ꯄꯥꯝꯃꯤꯁꯤꯅ ꯑꯩꯈꯣꯏꯅ ꯅꯠꯇꯕꯀꯣ ꯑꯩꯅ ꯄꯥꯝꯃꯤꯁꯤ ꯀꯅꯔꯣ ꯌꯥꯝ ꯍꯣꯠꯅꯖ ꯌꯥꯝ ꯍꯣꯠꯅꯔꯛꯄꯗꯣ ꯍꯣꯏ ꯑꯗꯨꯒꯤ ꯅꯨꯡꯁꯤꯌꯦꯕ ꯑꯗꯨꯒ ꯅꯍꯥ ꯑꯣꯏꯔꯤꯉꯩꯗꯤ ꯃꯥꯒꯤ ꯕꯣꯗꯨꯁꯨ ꯌꯦꯡꯕ ꯅꯨꯡꯉꯥꯏꯌꯦ ꯀꯩꯅꯣ ꯑ ꯌꯥꯝ ꯐꯖꯅ ꯁꯥꯟꯅꯩꯌꯦ ꯍꯧꯖꯤꯛꯇꯤꯀꯣ ꯍꯧꯖꯤꯛꯇꯤ ꯁꯥꯟꯅꯕ ꯁꯥꯟꯅꯕꯗꯤ ꯉꯝꯗ꯭ꯔꯦ ꯑꯗꯨꯕꯨ ꯔꯣꯠ ꯍꯧꯖꯤꯛ ꯁꯨꯔꯅꯦꯗꯣꯅ ꯍꯦꯜꯂꯦ ꯀꯩꯁꯨ ꯍꯥꯏꯗꯦꯕ ꯑꯩꯗꯤ
ꯑꯩ ꯍꯥꯏꯒꯦꯀꯣ ꯃꯣꯏꯅꯤꯁꯦ ꯃꯣꯏꯅꯤꯁꯦ ꯍꯔꯣꯅꯦꯗꯣ ꯑꯩ ꯑꯩ ꯑꯩꯉꯣꯟꯗ ꯄꯥꯔꯁꯣꯅꯦꯜ ꯑꯣꯏꯅ ꯍꯥꯏꯈꯤꯒꯦꯀꯣ ꯑꯗꯨꯗꯤ ꯑ ꯔꯣꯅꯦꯜꯗꯨꯁꯨ ꯃꯥꯒꯤ ꯃꯇꯝꯗꯣ ꯐꯖꯅ ꯇꯧ ꯇꯒꯤ ꯕ꯭ꯔꯥꯏ ꯐꯖꯅ ꯇꯧꯋꯀꯣ ꯑꯗꯨꯒ ꯁꯨ ꯃꯥꯒꯤ ꯄ꯭ꯔꯥꯏꯝꯗ ꯐꯖꯅ ꯇꯧꯋꯦ ꯃꯥꯒꯤ ꯏꯔꯥꯗ ꯐꯖꯅ ꯇꯧꯋꯦꯀꯣ ꯑꯗꯨ ꯑꯣꯏꯔꯀꯥꯟꯗ ꯁꯤꯗꯤ ꯆꯞ ꯃꯥꯟꯅꯩꯀꯣ ꯁꯤ ꯃꯇꯥꯡꯗꯗꯤꯀꯣ ꯑꯗꯨꯒ ꯁꯅꯕ ꯍꯩꯕ ꯃꯣꯏ ꯃꯣꯏ ꯑꯅꯤꯗ ꯃꯣꯏ ꯑꯅꯤꯗ ꯀꯝꯄꯦꯌꯔ ꯇꯧꯔꯁꯤꯦꯀꯣ ꯑꯗꯨꯗꯤ ꯀꯅꯥꯅ ꯁꯥꯟꯅꯕ ꯍꯥꯏꯩꯕ꯭ꯔꯣ ꯀꯅꯥꯅ ꯇ꯭ꯔꯣꯐꯤ ꯐꯪꯕ ꯌꯥꯝꯕ꯭ꯔꯣ ꯀꯅꯥꯅ ꯌꯥꯝꯕ꯭ꯔꯣ ꯇ꯭ꯔꯣꯐꯤ ꯐꯪꯉꯁꯦ ꯑꯗꯨꯒ ꯑꯗꯨꯒ ꯚꯦꯂꯦꯟꯗꯔ ꯀꯅꯥꯅ
ꯌꯥꯝꯕ꯭ꯔꯣ ꯑꯗꯨꯒ ꯃꯦꯁꯤꯗ ꯆꯄꯤꯟ ꯆꯦꯝꯄꯤꯌꯟ ꯂꯤꯛ ꯖꯦꯝꯄꯦꯜ ꯂꯤꯛꯁ ꯑꯗꯨꯝ ꯂꯧꯋꯦꯀꯣ
ꯑꯗꯨ ꯑꯣꯏꯔꯁꯨ ꯗꯥꯎ ꯌꯥꯗ ꯍꯥꯏꯗꯤ ꯇꯤꯃꯦꯠ
ꯁꯤꯔꯤ
ꯇꯤꯃꯦꯠ ꯐꯖꯗꯕ ꯎꯝ ꯆꯍꯤ ꯆꯥꯅꯤ ꯃꯪ ꯋꯥꯏ ꯌꯥꯝ
ꯑꯗꯨꯗꯤ ꯐꯨꯠꯕꯣꯜꯁꯦ ꯄꯥꯔꯁꯣꯅꯦꯜꯗꯤ ꯄꯔꯁꯅꯂꯤꯤꯇꯤ ꯂꯥꯛꯗꯦ ꯑꯅꯦꯗꯣ ꯃꯦꯁꯤꯁꯦ ꯃꯦꯁꯤꯒꯤ ꯃꯈꯥꯗꯅꯦꯕ ꯔꯣꯅꯦꯜꯗꯣꯁꯦ ꯑꯁꯦꯡꯕ ꯑ ꯆꯨꯝꯕꯥ ꯍꯥꯏ
ꯑꯗꯨꯕꯨꯅꯦ ꯑꯩ ꯑꯩ ꯑꯩ ꯀꯩꯅꯣ ꯍꯥꯏꯒꯦ ꯑꯗꯨꯒ ꯎꯝ ꯑ ꯍꯣꯏ ꯔꯣꯅꯦꯜꯗꯣꯒꯤ ꯐꯦꯟꯁꯨ ꯃꯦꯁꯤꯕꯨ ꯇ꯭ꯔꯣ ꯇꯧꯕ ꯌꯥꯎꯋꯦ ꯃꯦꯁꯤꯒꯤ ꯐꯦꯟꯁꯨ ꯗ꯭ꯔꯣꯜ ꯇꯧꯕ ꯌꯥꯎꯋꯦ ꯔꯣꯅꯦꯜꯗꯣꯕꯨ ꯑꯗꯨꯕꯨ ꯑꯌꯥꯝꯕꯅꯀꯣ ꯃꯦꯁꯤ ꯒꯤ ꯐꯦꯟ ꯍꯦꯟꯅ ꯇ꯭ꯔꯣꯜ ꯇꯧꯋꯦꯔꯣꯅ ꯑꯗꯨꯕꯨ ꯃꯥꯅꯣ ꯀꯣ ꯆꯪꯒꯦꯔꯥ ꯆꯂ ꯒꯦꯔꯥ ꯉꯥꯡꯐꯝ ꯑꯗꯨꯝ ꯊꯤꯌꯦꯕ ꯌꯦꯡꯅꯤꯡꯗ꯭ꯔꯗꯤ ꯀꯩꯗꯧꯕ ꯌꯦꯡꯉꯤꯅꯣ ꯍꯥꯏꯕ
ꯑꯗꯨꯗꯤ ꯍꯟꯗꯛꯀꯤ ꯋꯥꯔꯜ ꯀꯞꯁꯦ ꯃꯦꯁꯤꯒꯩꯅꯣꯅꯦꯕꯗꯣ ꯀꯅꯥꯅ ꯒꯣꯜ ꯆꯟꯕ ꯌꯥꯝꯕ꯭ꯔꯣ
ꯑꯩ ꯃꯦꯁꯤ ꯃꯦꯁꯤꯒꯤꯗꯤ ꯌꯦꯡꯗꯤꯌꯦ
ꯑꯗꯨꯗꯤ ꯃꯦꯁꯤꯁꯦ ꯑ ꯃꯦꯁꯤꯁꯦ ꯗ꯭ꯔꯣ ꯗ꯭ꯔꯣꯒ ꯆꯠꯈ꯭ꯔꯕ ꯃꯦꯠꯆ ꯂꯩꯕ꯭ꯔꯣ ꯔꯣꯅꯥꯜꯗꯣꯗꯤ ꯂꯩꯀꯣ ꯀꯥꯂꯝꯕꯤꯌꯥꯒꯥ ꯁꯅꯕꯗ ꯔꯣꯅꯥꯜ ꯗꯣꯗꯤ
ꯑꯗꯨꯅ ꯁꯛ ꯀꯥꯛꯄ ꯁꯛ ꯀꯥꯛꯄ ꯍꯧꯔꯛꯀꯅꯨ ꯑꯗꯨꯅ
ꯔꯣꯅꯜꯗꯣꯗꯤ ꯒꯣꯜ ꯑꯅꯤ ꯒꯣꯜ ꯃꯔꯤꯌꯥ
ꯑꯗꯣ ꯍꯧꯖꯤꯛ ꯃꯇꯝꯗꯤ ꯃꯥꯅ ꯆꯦꯟꯕꯁꯨ ꯉꯝꯗ꯭ꯔꯦ ꯍꯥꯏꯗꯨꯗꯤ ꯅꯍꯥꯟ ꯀꯩꯅꯣꯃꯦ ꯁꯤꯁꯨ ꯄꯦꯅꯥꯜꯇꯤꯗꯣ ꯁꯣꯛꯑꯦ ꯍꯥꯏꯗꯨꯗꯤ ꯆꯟꯗꯦ ꯍꯥꯏ ꯑꯗꯨꯗꯤ ꯑꯗꯨꯅ ꯑꯩ ꯁꯨ ꯃꯦꯁꯤꯗ ꯑꯗꯨ ꯇꯧꯋꯦ ꯍꯥꯏꯇꯦ ꯑꯗꯨ ꯇꯧꯋꯦ ꯀꯩꯝ ꯍꯥꯏꯖꯕ ꯅꯠꯇꯦ ꯅꯪꯅ ꯍꯧꯖꯤꯛ ꯀꯩꯒꯤ ꯑꯗꯨ ꯄꯜꯂꯛꯏꯕ ꯑꯩ ꯑꯩ ꯃꯦꯁꯤꯁꯦ ꯍꯩꯇꯦ ꯍꯥꯏꯈ꯭ꯔꯕꯣ
ꯍꯝ
ꯍꯥ ꯍꯥꯏꯕ꯭ꯔꯕ ꯑꯩꯗꯤ ꯃꯦꯁꯤ ꯐꯦꯟ ꯃꯥꯒꯤ ꯐꯦꯟ ꯐꯦꯟꯁꯤꯡꯗ ꯍꯥꯏꯕꯅꯦ
ꯑꯗꯨ ꯑꯁꯨ ꯔꯣꯅꯥꯜꯗꯣꯕꯨ ꯔꯣꯅꯥꯜꯗꯣꯕꯨ ꯑꯗꯨꯗꯤ ꯑꯩꯁꯣ ꯔꯣꯅꯥꯜꯗꯣꯕꯨ
ꯅꯪꯅꯪ ꯔꯣꯅꯥꯜꯗꯣ ꯑꯗꯨ ꯑꯗꯨ ꯌꯥꯝ ꯑꯗꯨ ꯑꯣꯏꯔꯁꯨ ꯃꯥꯅ ꯆꯟꯕ꯭ꯔꯣ ꯑꯗꯨ ꯇꯧꯕ꯭ꯔꯣ ꯍꯪꯉꯤꯗꯨꯗꯤ ꯑꯩꯗꯤ ꯀꯩꯝ ꯍꯪꯖꯕꯅꯦꯠꯇꯦ
ꯐꯖꯗꯦꯍꯦ ꯃꯥꯃꯥ ꯃꯥꯃꯥꯒꯤ ꯐꯦꯟꯁꯨ ꯃꯥꯃꯥꯒꯤ ꯐꯦꯟꯇꯗꯤ ꯑꯗꯨꯝ ꯑꯗꯨꯝ ꯍꯥꯏꯔꯒꯅꯤꯅ
ꯎꯝ ꯑꯗꯨꯕꯨ ꯑꯩꯗꯤ ꯍꯧꯖꯤꯛꯀꯤ ꯑꯃꯨꯛ ꯍꯩꯖꯕ ꯅꯠꯇꯦ ꯍꯥꯏꯕ ꯑꯗꯨꯕꯨ ꯍꯧꯖꯤꯛꯇꯤ ꯀꯦꯝ ꯍꯥꯏꯖꯕ ꯅꯠ
ꯑꯗꯨꯗꯤ ꯒ꯭ꯔ‌ꯦꯇꯦꯇ‌ꯦꯁ ꯑ‌ꯦꯞ ꯄꯥꯋꯥꯔ ꯇꯥꯏꯝꯗꯤ ꯀꯅꯥꯅꯣ
ꯑꯩ ꯑꯩ
ꯒ꯭ꯔꯦꯇꯦꯁ ꯑꯣꯐ ꯑꯣꯜ ꯇꯥꯏꯝ
ꯑꯩꯅꯦ ꯑꯩꯅꯦꯕ
ꯑꯩꯅꯦꯕ ꯀꯩꯅꯦ ꯃꯦꯁꯤꯅꯤꯅꯦ ꯀꯩꯅꯣ ꯔꯣꯅꯥꯜꯗꯣꯗꯤ
ꯀꯗꯧꯕ
ꯔꯣꯅꯥꯜꯗꯣꯗꯤ ꯁꯤ ꯔꯥꯎꯟ ꯑꯣꯐ ꯁꯤꯛꯁꯇꯤꯟꯗ ꯑꯗꯨꯝ ꯂꯩꯍꯧꯈ꯭ꯔꯥꯅꯤ
ꯂꯩꯍꯧꯒꯦꯔ ꯂꯩꯍꯧ ꯔ‌ꯣꯏꯒꯦꯔ
ꯃꯇꯝ ꯂꯣꯏꯈ꯭ꯔꯦ ꯔꯣꯅꯥꯜꯗꯣ ꯒꯤꯗꯤ ꯁꯤꯅ ꯂꯥꯁꯅꯤ ꯃꯦꯠꯁ
ꯃꯇꯝ ꯂꯣꯏꯔꯁꯨ ꯑꯗꯨꯝ ꯃꯤꯅ ꯀꯥꯎꯔꯣꯏꯗ
ꯃꯦꯁꯤꯕꯨꯗꯤ ꯃꯇꯝ ꯂꯩꯔꯤꯌꯦ ꯃꯦꯠꯁ ꯐꯥꯏꯅꯦꯜ ꯑꯗꯨꯝ ꯂꯧꯒꯅꯤ ꯆꯦꯝꯄꯤꯌꯟ
ꯂꯧꯖꯥꯔꯣ ꯐꯔꯦ
ꯑꯗꯨꯗꯤ ꯅꯪ ꯑꯁꯦꯡꯕ ꯔꯣꯅꯦꯜꯗꯣ ꯐ‌ꯦꯟꯁ ꯅꯠꯇꯦꯅ ꯑꯗꯨꯗꯤ
ꯑꯦ ꯔꯣꯅꯦꯜꯗꯣ ꯐꯦꯟꯁ ꯑꯥꯁ‌ꯦꯡ ꯊꯦꯡꯕ ꯅꯠꯇꯦꯅ ꯑꯗꯨꯗꯤ ꯑꯩꯅ ꯂꯧꯒꯅꯨ ꯑꯗꯨ ꯑꯗꯨ ꯑꯃꯨꯛ ꯍꯥꯏꯔꯤ ꯔꯣꯅꯦꯜꯗꯣ ꯐꯦꯟꯁꯦ ꯌꯥꯝ ꯐꯠꯇꯦ ꯑ ꯑꯗꯨ ꯇꯧꯋꯦꯒ ꯑꯃꯨꯛ ꯍꯥꯏꯔꯛꯇꯣꯏꯔ ꯑꯗꯨ ꯅꯠꯇꯦ ꯑꯥ ꯀꯩ ꯍꯥꯏꯅꯤ ꯑꯥꯝ ꯎꯝ ꯈꯝꯕꯜ ꯆꯥꯎꯋꯦꯒ ꯑꯗꯨꯃꯥꯏꯅ ꯑꯃꯨꯛ ꯍꯥꯏꯔꯛꯇꯣꯏꯔ ꯑꯗꯨꯗꯤ
ꯑꯗꯨꯗꯤ ꯅꯪ ꯄꯣꯔꯆꯇꯨꯒꯜꯕꯨ ꯐꯖꯅ ꯁꯞꯄꯣꯔꯠ ꯇꯧꯗꯕꯅꯤꯅ ꯅꯪꯅꯥ ꯍꯧꯖꯤꯛ ꯁꯤꯃꯤ ꯐꯥꯏꯅꯦꯜ ꯐꯥꯏꯅ‌ꯦꯜ ꯐꯥꯏꯅꯥꯜ ꯐꯥꯏꯅꯥꯜ
ꯅꯠꯇꯦ ꯑꯩ ꯑꯩ ꯍꯧꯖꯤꯛ ꯍꯥꯏꯒꯦꯕ ꯑꯩꯅ ꯀꯥꯒꯅꯤ ꯑꯃꯨꯛ ꯈꯨꯝꯕꯤꯔꯗꯤ ꯅꯪꯅ ꯀꯥꯔꯣꯏ ꯑꯃꯨꯛ ꯍꯥꯏꯔꯛꯇꯣꯏꯗ
ꯑꯗꯨꯅꯦ ꯑꯗꯨꯅꯦ ꯗꯤꯕꯦꯠ ꯍꯥꯏꯗ ꯗꯤꯕꯦꯠ ꯍꯥꯏꯗꯣ ꯗꯤꯕꯦꯠꯇ ꯅꯨꯡꯉꯥꯏꯕꯗꯣ ꯑꯗꯨꯒꯨꯝꯕꯗꯨꯅꯦꯕ
ꯀꯩꯁꯨ ꯀꯠꯅꯔꯣꯏꯗꯕꯗ ꯇꯧꯅꯤꯡꯉ
ꯑꯗꯨꯅꯦ ꯗꯤꯕꯦꯠꯅꯦꯕ ꯗꯤꯕꯦꯠꯇꯤ ꯑꯗꯨꯝ ꯇꯧꯅꯦꯕꯕ
ꯎꯝ ꯃꯤꯅ ꯉꯥꯡꯗꯔꯁꯤ ꯑꯗꯨ ꯃꯤꯅ ꯂꯩꯊꯣꯛꯄꯅꯦ ꯃꯩ
ꯃꯁꯥ ꯃꯁꯥꯅ ꯑꯗꯨꯝ ꯉꯥꯝꯅꯤꯉꯥꯏ ꯑꯗꯨꯝ ꯇꯧꯒꯗꯕꯅꯤꯕ
ꯋꯥꯗꯕ ꯅ ꯀꯥꯏꯅꯣ
ꯁꯤꯕꯨꯗꯤ ꯀꯅꯥꯅꯁꯨ ꯔꯦꯀꯣꯔꯠ ꯊꯨꯒꯥꯏꯕ ꯉꯝꯂꯔꯦ ꯍꯧꯖꯤꯛꯇꯤ ꯐꯤꯐꯥ ꯋꯥꯔꯀꯞ ꯍꯦꯛ ꯁꯥꯟꯅꯕ ꯀꯥꯟꯗ ꯋꯥꯔꯜ ꯀꯞꯇꯀꯣ
ꯎꯝ
ꯇꯣꯞ ꯃꯣꯁꯇ ꯂꯩꯕꯅꯦ ꯏ ꯃꯥꯥꯁꯦꯀꯣ ꯐꯤꯐꯣ ꯋꯥꯔꯜ ꯀꯞꯇ ꯑꯩꯠꯇꯤꯟ ꯒꯣꯜ ꯆꯟꯕꯗꯣ ꯋꯥꯔꯜ ꯀꯞ ꯑꯃꯗꯀꯣ ꯋꯥꯔ ꯀꯞ ꯈꯨꯗꯤꯡꯗ ꯃꯥꯅ ꯇꯣꯞ ꯃꯁ ꯂꯥꯏꯐꯅꯦ ꯃꯥ ꯅꯅꯥꯟꯇꯤꯟ ꯣꯜꯁ ꯍꯣꯔꯛꯃꯅꯤ ꯍꯧꯖꯤꯛ
ꯎꯝ ꯅꯪꯅ ꯔꯣꯅꯦꯜꯗꯣꯁꯦ ꯍꯩꯇꯦ ꯍꯩ ꯍꯩꯌꯦ ꯍꯥꯏ ꯍꯥꯏꯖꯕ ꯅꯠꯇꯦ ꯍꯥꯏꯔꯒ ꯑꯗꯨꯝ ꯃꯦꯁ ꯁꯤꯒꯤ ꯀꯩꯅꯣꯗꯣ ꯑꯗꯨꯝ ꯄꯜꯂ ꯂꯩ
ꯑꯗꯨꯅꯦꯕꯥ ꯐꯦꯟꯁꯇꯣ ꯐꯦꯟꯁ ꯍꯥꯏꯖꯦ ꯑꯗꯨꯅꯦꯕꯥ
ꯅꯪ ꯑꯩꯉꯣꯟꯗꯥ ꯆꯥꯛꯍꯜꯂꯤꯔꯣ
ꯑꯗꯨꯗꯤ
ꯐꯨꯗꯠꯂꯨꯔꯥ ꯍꯧꯖꯤꯛ
ꯉꯥꯏꯈꯣꯅꯦ ꯑꯩ ꯍꯥꯏ ꯎꯝ ꯑꯗꯨꯗꯤ ꯃꯦꯁꯤ ꯑꯁꯦꯡꯕ ꯃꯦꯁꯤ ꯐ꯭ꯔꯦꯟꯁꯅꯦ ꯍꯥꯏꯗꯣ ꯅꯪ ꯈꯪꯗ꯭ꯔꯣ ꯈꯡꯉꯝꯃꯨꯅꯤ
ꯅꯠꯇꯦ ꯃꯦꯁꯤꯒꯤ ꯐꯦꯟ ꯅꯠꯇꯦ ꯅꯪ ꯑ ꯃꯦꯁꯤꯒꯤ ꯑ ꯀꯔꯤ ꯍꯥꯏꯁꯤꯒꯦ ꯃꯨꯂꯥꯗ ꯂꯩꯕ ꯃꯤ ꯃꯦꯁꯤ ꯅ ꯅꯠꯇꯦ ꯅꯠꯇꯦ ꯃꯦꯁꯤ ꯁꯤꯅ ꯅꯪꯒꯤ ꯄꯩꯁꯥ ꯄꯤꯔꯦ ꯎꯝ ꯃꯦꯁꯤꯔꯣ ꯀꯩ